ꯇꯥꯔꯕꯣ
ꯇꯥꯔꯦ ꯇꯥꯔꯦ
ꯆꯥꯛ ꯆꯔꯥ ꯕꯣ
ꯆꯥꯗ꯭ꯔꯤ ꯆꯥꯛ ꯆꯥꯒꯦꯅ ꯆꯥꯛ ꯊꯥꯡꯗꯣꯔꯛꯏꯌꯦ
ꯀꯩ ꯃꯊꯦꯜ ꯇꯧꯔꯕ
ꯀꯧꯇꯥ ꯉꯥ ꯑꯣꯏꯅ ꯇꯧꯔꯦ
ꯀꯧꯇꯥ ꯉꯥ ꯀꯔꯝꯕꯅꯣ
ꯈꯪꯗꯦ ꯑꯩ ꯎꯗ꯭ꯔꯤ ꯊꯣꯡꯉꯦꯗꯪ ꯈꯪꯕꯅꯦ ꯑꯩꯈꯣꯏꯆꯦꯅ ꯊꯣꯡꯕꯅꯦ
ꯈꯠꯀꯅꯣ ꯂꯥꯡꯒꯅꯣ ꯋꯥꯔꯤ ꯁꯥꯟꯅꯕ ꯌꯥꯗꯤꯌꯦ
ꯅꯣꯏꯗꯤ ꯀꯅꯥ ꯊꯣꯡꯒꯦ
ꯌꯥꯝ ꯂꯥꯡꯒꯅꫭ ꯍꯥꯏꯕꯅꯦ ꯑꯕꯦꯝꯃꯅ ꯊꯣꯡꯉꯦ ꯂꯐꯨ ꯏꯔꯣꯜꯂꯣꯅ ꯇꯧꯔꯤ
ꯀꯅꯥꯅꯣ ꯐꯣꯟ ꯑꯝꯇ ꯄꯥꯏꯒꯦ ꯕꯕꯤ
ꯍꯜꯂꯣ ꯍꯂꯣ ꯍꯜꯂꯣ ꯍꯜꯂꯣ ꯍꯜꯂꯣ ꯗꯤꯁꯇꯔꯕ ꯇꯧꯕ ꯐꯠꯇꯦ ꯀ ꯇꯅꯥ ꯁꯤ ꯅꯨꯄꯤꯁꯤ ꯉꯥꯎꯋꯤꯗꯅ ꯑꯗ ꯀꯩꯅꯣꯅꯦ ꯌꯥꯝ ꯀꯨꯏꯅ ꯇꯧꯗꯣ ꯀꯩꯒꯤꯅꯣ
ꯎꯝ
ꯃꯥ ꯀꯣꯡꯖꯍꯟꯗꯣ
ꯌꯥꯝꯅ ꯑꯔꯨꯕ ꯋꯥꯔꯤ ꯑꯃꯅꯤ
ꯌꯥꯝ ꯂꯨꯈ꯭ꯔꯕ ꯂꯇ꯭ꯔꯤꯛ ꯂꯨꯔꯕ ꯎꯝ ꯍꯌꯦꯡꯗꯤ ꯑꯩꯅ ꯄꯨꯡ ꯍꯌꯦꯡꯗꯤ ꯑꯩꯅ ꯄꯨꯡ ꯃꯔꯤ ꯃꯈꯥꯏꯗ ꯍꯧꯗꯣꯛꯄꯤꯔꯛꯑꯅꯤ ꯅꯣꯏ ꯄꯥꯔꯇꯤ ꯃꯔꯧ ꯑ ꯑꯃꯝꯇꯜꯂ
ꯑꯩꯗꯤ ꯍꯌꯦꯡꯗꯩꯗꯤ ꯇꯜꯂꯔꯣꯏꯍꯦꯛ ꯑꯩ ꯌꯥꯗꯦ ꯇꯧꯕꯅꯤ
ꯎꯝ ꯁꯗ ꯌꯦꯟ ꯄꯣꯂꯥꯡꯒ ꯊꯣꯡꯗꯣꯛꯈ꯭ꯔꯅ ꯀꯗꯥꯏꯗꯅꯣ ꯑꯕꯣꯛꯉꯣꯏꯗ
ꯍꯌꯦꯡꯗꯩꯗꯤ ꯑꯩꯅ ꯄꯨꯡ ꯃꯔꯤ ꯃꯈꯥꯏꯗ ꯂꯣꯏꯅꯃꯛ ꯐꯣꯟ ꯇꯧꯕꯤꯔꯅꯤ
ꯇ ꯇ꯭ꯔꯣ
ꯑꯗꯨꯅꯦ ꯅꯪ ꯂꯥꯛꯇꯁꯨ ꯅꯥꯎꯕꯤꯗꯣ ꯑꯗꯨꯝ ꯂꯥꯛꯑꯦ ꯌꯥꯝꯃꯦ ꯍꯥꯏꯕ꯭ꯔꯣ ꯉꯁꯥꯏꯗꯣ
ꯑꯗꯨꯁꯨ ꯇꯜꯂꯝꯃꯅꯤꯒ
ꯑꯩꯅꯗꯤ ꯅꯣꯏꯁꯦ ꯐꯖꯍꯟꯅꯤꯡꯗꯅ ꯉꯔꯕꯕ ꯍꯥꯏ ꯇꯔꯦ ꯊꯤꯒ ꯀꯦ ꯇ ꯇꯔ ꯀꯦ ꯐꯖꯗꯕ ꯌꯥꯗꯕꯅꯦ ꯍꯥꯏꯕ ꯅꯣꯏꯁꯦ
ꯌꯥꯗ꯭ꯔꯕꯅꯤ ꯐꯖꯗꯕ ꯌꯥꯗ꯭ꯔꯕꯅꯤ
ꯐꯖꯗꯕ ꯌꯥꯗ꯭ꯔꯕꯅꯤ ꯀꯔꯤꯅꯣ ꯅꯨꯄꯥꯥꯇꯤꯅ ꯇꯧꯔꯤꯕ ꯐꯤꯕꯝꯁꯤꯕꯣ
ꯍꯝ ꯍ
ꯃꯁꯨ ꯏꯁꯂꯤꯔꯒ ꯂꯥꯎꯑꯣ
ꯑꯐꯠꯇꯁꯨ ꯑꯣꯏꯗꯦ ꯈꯪꯗꯦ
ꯑꯃꯠꯇꯁꯨ ꯑꯣꯏꯗꯦ ꯀꯌꯥꯃꯨꯛ ꯌꯥꯝꯅ ꯆꯥꯕ ꯊꯛꯄ ꯄꯥꯝꯃꯅꯣ ꯈꯪꯗꯦ ꯇꯥꯗꯗꯤ ꯅꯣꯏꯗꯝꯕꯅꯦ
ꯀꯣꯏꯌꯥꯝ ꯀꯥ ꯍꯦꯟꯅ ꯀꯩꯁꯨ ꯆꯥꯕ ꯅꯠꯇꯦ ꯈꯪꯗꯦ
ꯑꯗꯨꯏꯁꯨ ꯈꯔꯗꯤ ꯑꯗꯨꯝ ꯇꯧꯔꯤꯅꯤ ꯁꯨꯆꯥꯥ ꯆꯥꯗꯕ ꯅꯣꯏꯃ ꯍꯣꯏ ꯍꯥꯟꯅꯁꯨꯛ ꯆꯥꯔꯝꯗꯅꯣꯖꯤꯛ ꯈꯔ ꯆ ꯈꯔ ꯈꯤꯇꯪ ꯅꯨꯈꯠꯂꯛꯏ ꯅ꯭ꯔꯥ
ꯎꯝ
ꯍꯥꯏꯅꯁꯨꯕꯒ ꯆꯕ ꯀꯗꯤ ꯃꯥꯅꯦꯔ ꯃ ꯅꯪ ꯉꯁꯤꯒꯤ ꯌꯥꯗꯦꯕ
ꯌꯥꯗꯦ
ꯑꯣꯟ ꯗ ꯋꯦꯗꯒꯤ ꯍꯣꯝ ꯌꯧꯁꯤꯜꯂꯛꯑꯕ
ꯗꯤꯦ
ꯌꯥ ꯀꯑ
ꯍꯣꯏꯍꯦ ꯆꯥꯔꯣ ꯁꯣꯝꯗꯅ ꯃꯔꯣ ꯆꯥꯛ ꯆꯥꯥꯁꯦꯅ ꯀꯧ ꯂꯩꯔꯦ
ꯆꯥ ꯆꯥꯅꯗ ꯉ ꯀꯩꯅꯣ
ꯑꯩꯗꯤ ꯇꯥꯗꯤꯌꯦ ꯅꯪ ꯅꯀꯣꯡꯗ ꯊꯝꯗ꯭ꯔꯗꯤ
ꯈꯨꯠ ꯅꯥꯃ ꯊꯝꯃꯣ ꯅꯥꯃ ꯇꯥꯅꯧ ꯈꯨꯠ ꯑꯅꯤꯃꯛꯁꯦ ꯌꯥꯕ꯭ꯔꯣ
ꯑꯗꯣ ꯅꯨꯡꯉꯥꯏꯇꯦ ꯍꯥꯏꯕ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
ꯄꯥꯏꯌꯨ ꯄꯥꯏꯌꯨ ꯑꯩ ꯐꯤꯁꯤꯁꯨ ꯂꯣꯏꯁꯟꯒꯗꯕꯅꯤ
ꯎꯝ ꯐꯤ ꯀꯌꯥꯝ ꯁꯥꯔꯒꯦ
ꯐꯤꯖꯤꯟ ꯆꯂꯤ
ꯎꯝ ꯎꯝ ꯎꯝ ꯐꯤꯖꯤꯟꯗꯅ ꯑꯗꯨ ꯐꯤꯖꯤꯟ ꯑꯔꯣꯏꯕ꯭ꯔꯣ
ꯎꯝ ꯑꯔꯣꯏꯕꯩ ꯐꯤꯖꯤꯟꯁꯦ
ꯏꯔꯣꯏꯕꯒ
ꯃꯔꯥ ꯑꯃ ꯀꯛꯈ꯭ꯔꯦ ꯃꯔꯛꯀꯤ ꯑꯔꯣꯏꯕꯒꯤ ꯐꯤꯖꯤꯟꯅꯕ ꯎꯝ
ꯎ
ꯑꯩ ꯅꯨꯄꯥ ꯅꯨꯊꯧ ꯅꯨꯡꯉꯕꯔꯨꯞꯕ ꯀꯅꯨꯡꯉ ꯑꯩꯕꯨꯗ ꯃꯆꯥꯅꯦ ꯅꯂ ꯄꯁ ꯋꯥꯄꯒ ꯆꯪꯉꯥꯏꯗꯤ ꯂꯣ ꯐꯣꯟ ꯋꯥꯔꯤ ꯁꯥꯟꯅꯔꯤꯌꯦ ꯕꯕꯤꯒ
ꯗꯥ ꯆꯥꯛ ꯆꯥꯔꯕꯣ ꯆꯥ ꯀꯩꯒꯤ ꯂꯤꯁꯤꯡ ꯇꯔꯦꯠ ꯐꯪꯅꯤ ꯈꯜꯂꯒ ꯅꯪ ꯂꯨꯄꯥ ꯅꯤꯐꯨ ꯗ ꯆꯪꯒꯝ ꯂꯩꯔꯕ ꯅꯪ ꯉꯥꯎ ꯂꯩꯔꯕꯣ
ꯐꯝꯃꯣ ꯔꯣꯁꯅꯤ ꯍꯥꯏꯔꯣ ꯍꯜꯂꯣ
ꯅꯣꯏ ꯗꯥ ꯅꯣꯏ ꯗꯥ ꯍꯥꯏꯔꯣꯔꯣ
ꯎꯝ ꯃꯥꯁꯨ ꯍꯥꯞꯄꯦ ꯑꯗꯨ ꯃꯥꯏꯗꯤ ꯂꯨꯄꯥ ꯅꯤꯐꯨꯨꯔ ꯀꯩꯅꯣꯝ ꯆꯪꯉꯦꯌꯦ
ꯅꯪꯉꯣꯟꯗ
ꯍꯥꯏ
ꯑꯩ ꯗꯥ ꯍꯦꯔꯣꯏ ꯅꯝꯕꯔ ꯌꯥꯎꯕꯅꯦ ꯑꯩꯉꯣꯟꯗ
ꯃꯥꯥꯏꯖꯨ ꯌꯥꯎꯕꯅꯤ ꯍꯥꯥꯄꯅꯤ
ꯃꯥꯏꯁꯨ ꯀꯥꯔꯌꯥ ꯍꯥꯞꯄꯅꯦ
ꯋꯥꯔꯤ ꯁꯅꯅꯤꯡꯉꯥꯏ ꯂꯩ ꯀꯔꯤ ꯁꯥꯅꯗꯣꯏꯅꯣ ꯈꯪꯗ꯭ꯔꯦꯗ ꯃꯥꯁꯦ ꯎ ꯅꯪ ꯀꯣꯏꯕ ꯆꯠꯇ꯭ꯔꯕꯣ ꯒꯩꯅ ꯑꯩ ꯀꯩ ꯀꯣꯏꯔꯨꯒꯦ ꯑ ꯀꯥꯏꯗ ꯊꯕꯛ ꯁꯨꯔꯤꯒꯦ ꯇꯥꯃꯤꯅꯦ ꯍꯥ
ꯎꯝ
ꯎꯝ ꯀꯤꯅꯅꯦ ꯄꯤꯊ꯭ꯔꯤꯕꯤ ꯅꯠꯇꯦꯍꯦ ꯑꯩ ꯅꯤ
ꯅꯪꯒꯤꯁꯨ ꯐꯣꯟ ꯑꯃ ꯂꯩꯔꯕꯣ
ꯐꯣꯟ ꯄꯥꯏ ꯌꯥꯕ꯭ꯔꯣ ꯑꯉꯥꯡꯅ ꯇ ꯀꯅꯥ ꯊꯣꯡꯒꯦꯅꯗꯌꯥ
ꯐꯩꯁꯅ ꯊꯣꯡꯉꯦ
ꯅꯪꯉꯏꯡ ꯊꯣꯡꯕ꯭ꯔꯥ
ꯑꯩ ꯊꯣꯡꯖꯦ ꯍꯧꯖꯤꯛ ꯆꯥꯛ ꯊꯣꯡ ꯌꯥꯗꯦ
ꯌꯥꯔꯀꯥꯟꯗ ꯊꯣꯡꯅꯕ꯭ꯔꯕ ꯌꯌꯨꯝ ꯅꯨꯡꯗꯥꯡ ꯑꯃ
ꯎꯝ
ꯊꯣꯡꯅꯩꯌꯦ ꯑꯩꯣꯏꯗꯤ ꯑꯌꯨꯛ ꯁꯨꯡ ꯅꯨꯡꯗꯥꯡꯅꯦ ꯑꯩꯅ ꯑꯗꯨꯝ ꯊꯣꯡꯉꯦ
ꯍꯧꯖꯤꯛꯅ ꯑꯃꯗꯨꯅ ꯊꯣꯡꯉꯤꯁꯤꯅ ꯀꯩꯒꯤ
ꯑꯩ ꯂꯧꯕꯨꯛ ꯆꯠꯂꯨꯕꯒꯦ ꯑꯩꯅ ꯌꯥꯝ ꯋꯥꯔꯦ ꯑꯩ ꯂꯦꯡꯕ ꯉꯝꯗ꯭ꯔꯦ ꯀꯥꯏꯅ ꯀ꯭ꯋꯥ ꯆꯥꯗꯦ ꯁꯣꯔ ꯍꯣꯟ ꯉꯝꯗꯦ ꯍꯥꯏꯖꯤꯟꯕ ꯉꯁꯤꯗꯤ ꯃꯪꯒꯣꯟꯒ ꯂꯣꯏ ꯇꯩꯊꯣꯛꯇꯅ ꯁꯤꯠ ꯅꯟꯅ ꯂꯣꯏꯁꯟꯗꯅ
ꯗꯥꯏꯇꯤꯡ ꯍꯧꯔꯕꯣ ꯃꯥꯕꯣ
ꯗꯥꯏꯇꯤꯡꯗꯤ ꯀꯅꯥ ꯍꯧꯅꯤꯒꯦ ꯉꯔꯥꯡꯁꯨ ꯌꯦꯟ ꯊꯣꯡꯕ ꯆꯥꯕ ꯉꯁꯥꯏꯁꯨ ꯑꯣꯛ ꯆꯥꯕꯗꯨꯕꯨ ꯍꯧꯖꯤꯛꯇꯤ ꯉꯥꯍꯩ ꯆꯥꯖꯔꯩ ꯃꯥꯏ ꯀꯣꯛꯇꯣ ꯑꯩꯅ ꯂꯥꯐꯨ ꯏꯔꯣꯝꯕ ꯂꯥꯐꯨ ꯏꯔꯣꯝꯕ ꯍꯥ ꯅꯄꯥ ꯑꯃꯣꯁꯥꯏ ꯍꯥꯏꯅꯤ ꯃꯥꯒꯤ ꯈꯥꯏꯗꯣꯛꯑꯣ ꯂꯣꯏꯁꯜꯂꯣ ꯑꯩꯈꯣꯏ ꯂꯣꯏꯁꯟꯒꯦꯁꯨ ꯌꯥꯝ ꯂꯣꯏꯁꯤꯜꯂ ꯆꯥ ꯉꯝꯗꯕꯗꯣ ꯃꯇꯧꯅꯦ ꯍꯥꯎꯅ ꯆꯥꯖꯔꯒ ꯃꯣꯔꯣꯛ ꯁꯥꯕꯗꯣ ꯇꯧꯅꯤ ꯍꯜꯂꯣ ꯌꯥꯝ ꯂꯥꯡꯗꯉ ꯁꯤꯖ
ꯂꯥꯡ
ꯃ ꯂꯟꯅꯦ
ꯅꯕꯦꯗꯣꯃꯗꯤ ꯁꯥꯟꯅꯗ꯭ꯔꯕꯣ
ꯅꯁꯨ ꯗꯣꯡꯒꯔꯁꯅ ꯑꯩ ꯃꯤ ꯁꯤ ꯑꯂꯦ ꯃꯥ ꯍꯥꯏꯥꯏ ꯊꯅꯦ
ꯁꯤ ꯂꯣꯏꯔꯒ ꯉꯥꯡꯒ ꯁꯥꯟꯅꯔꯝꯃꯣ ꯑꯩꯒꯤꯗꯤ ꯕꯦꯇ꯭ꯔꯤ ꯇꯨꯌꯦꯞ ꯈꯛꯇ ꯉꯥꯏꯔꯦ
ꯎꯝ ꯍꯣꯏ ꯕꯦꯝ ꯃꯈꯣꯏꯅꯁꯨ ꯁꯥꯟꯅꯩ ꯕꯦꯝꯃꯒꯁꯨ
ꯑꯁꯨ ꯍꯥꯞꯄꯕꯣ
ꯃꯠꯇꯦ ꯃꯄꯒꯤ ꯁꯥꯟ ꯍꯗ ꯃꯅꯤꯒꯦ ꯂꯩꯥꯏ ꯁꯤ ꯃ ꯁꯖꯥꯈꯤ
ꯃꯥꯁꯨ ꯍꯥꯞꯆꯜꯔꯣꯏꯣ
ꯉꯔꯥꯡꯅ ꯅꯨꯃꯤꯠ ꯂꯣꯏꯒꯦꯔꯦ ꯍꯥꯏꯌꯦ
ꯃꯤ ꯍꯥꯄꯒꯦ
ꯎꯝ ꯂꯣꯏꯈꯔꯦ ꯑꯩ ꯐꯨꯜ ꯂꯣꯏꯒꯔꯦ
ꯃꯤ ꯑꯅꯧꯕ ꯍꯥꯞꯄ ꯌꯥꯗ꯭ꯔꯕ
ꯎꯝ
ꯎꯅꯤ
ꯅ ꯗꯥꯏꯔꯤ ꯀꯃꯥꯏꯇꯩꯖꯥꯨꯅꯦ
ꯃꯥꯗꯤ ꯐꯗꯣ ꯋꯥꯔꯤ ꯁꯥꯟꯅꯗꯕꯤ ꯑꯗꯨꯝ ꯄꯥꯏꯅꯔ ꯂꯩꯕ ꯑꯗꯨꯗꯤ ꯖꯦꯔꯣ ꯆꯠꯄ ꯃꯌꯥꯝ ꯌꯥꯎꯋ ꯍꯥꯏꯕ
ꯎꯝ ꯐꯣꯟꯗꯤ ꯇꯧꯔꯒ ꯋꯥꯔꯤ ꯁꯥꯇꯕꯅ ꯊꯝꯃꯤꯕ ꯑ ꯑ ꯁꯥꯔꯤꯕ
ꯎꯝ
ꯍꯣꯏ ꯑ ꯋꯥꯔꯤ ꯁꯥꯟꯅꯗ꯭ꯔꯗꯤ ꯑꯗꯨꯝ ꯁꯝꯃꯗꯤ ꯑꯗꯨꯗꯤ ꯀꯩꯗꯧꯅ ꯇꯣꯏꯣ
ꯑꯗꯨꯅꯦ ꯑꯗꯨꯅ ꯖꯦꯔꯣ ꯆꯠꯄ ꯌꯥꯝ ꯌꯥꯎꯋꯦ ꯃꯥꯃ
ꯟꯇꯌꯥ ꯎ
ꯆꯥꯛ ꯆꯥꯗꯣꯔꯔꯕ ꯅꯣꯏꯁꯨ
ꯑꯩꯈꯣꯏꯗꯣ ꯆꯥꯗꯣꯔꯔꯕꯅꯦ ꯐꯕꯤꯦꯝ ꯃꯇꯆ ꯃꯔꯝ ꯈꯨꯝꯃꯣꯛꯑꯝꯃꯤ ꯅꯪ ꯐꯖꯔꯣꯏ
ꯕꯤꯙꯤꯌꯣ ꯀꯣꯟ ꯇꯧꯔꯛꯀꯦ ꯍꯧꯔꯦꯟ ꯉꯥꯏꯍꯥꯛ
ꯇꯔꯣ ꯇꯧꯔꯣ
ꯇꯧꯔꯨꯅꯨ
ꯎꯝ
ꯅꯪ ꯁꯤ ꯈꯟꯗ ꯆꯣꯡꯉꯦ
ꯆꯣꯡꯉꯣ ꯆꯣꯡꯉꯣ ꯍꯌꯦꯡꯗꯩ ꯄꯨꯨꯡꯅ ꯆꯣꯡꯉꯖꯤ
ꯍꯌꯦꯡ ꯂꯥꯛꯇꯣꯏ ꯅꯠꯇ꯭ꯔꯣ
ꯔꯅꯤ
ꯌꯥꯝꯃ ꯍꯥꯡꯅꯤꯡꯉꯝꯃꯅꯤ ꯃꯤꯅ ꯋꯥ‌ ꯉꯥꯡꯅꯕ ꯌꯥꯗꯦꯅ ꯍꯥꯏ ꯍꯌꯦꯡꯗꯤ ꯑꯩꯅ ꯍꯧꯗꯣꯛꯄꯤꯔꯛꯗꯕꯅꯤꯗ
ꯑꯗꯨ ꯂꯧꯗꯔꯣ
ꯆꯥꯕ ꯍꯧꯔꯕꯣ
ꯑꯩꯈꯣꯏꯔꯣ
ꯎꯝ
ꯑꯩꯈꯣꯏ ꯁꯨꯆꯥꯥ ꯇꯣꯛꯑꯦꯗ ꯇꯣꯛ ꯇꯧꯔꯦ
ꯍꯨꯝꯍꯨꯝ ꯆꯥꯕ ꯇꯜꯂꯦ ꯍꯥꯏꯔ ꯃꯥ ꯆꯥꯒꯔꯕꯕ
ꯎꯝ
ꯅꯣꯏꯗꯤ ꯀꯅꯥ ꯂꯥꯡꯗꯦ ꯑꯩꯈꯣꯏꯗꯤ ꯌꯥꯝ ꯂꯥꯡꯗ꯭ꯔꯥ
ꯑꯩꯈꯣꯏꯁꯨ ꯂꯣꯏ ꯂꯩꯔꯤꯅꯤ ꯇꯨꯃꯤꯟ ꯇꯨꯃꯤꯟ ꯆꯥꯅꯩ
ꯑꯗꯨꯅ ꯑꯩꯈꯣꯏꯗꯤ ꯑꯃꯨꯛꯇꯣꯏꯕ ꯃꯤꯅ ꯋꯥꯔꯤ ꯁꯥꯟꯅꯩꯒ ꯈꯪꯄꯣꯠꯇꯦ ꯌꯧ ꯌꯧ ꯌꯧ ꯇꯧꯁꯤꯜꯂꯛꯑ ꯍꯥꯎꯕ꯭ꯔꯣ ꯉꯥ ꯀꯧꯇꯥ
ꯍꯥꯎꯋꯦ ꯀꯌꯥ ꯄꯤꯕꯅ ꯁꯤꯕꯣ ꯑꯣ
ꯎꯝ ꯊꯀ ꯍꯥꯄꯤ ꯆꯥꯝ ꯄꯤꯕꯅꯦꯌꯦ ꯌꯥꯝ ꯍꯥꯎꯈ꯭ꯔꯦ ꯑꯈꯣꯏꯆꯦꯅ ꯊꯣꯡꯕꯖꯦ ꯌꯦꯇꯦꯃꯒ ꯊꯣꯡꯝꯕ